ꯏꯩꯅꯣ ꯌꯦꯅꯦ
ꯁꯨꯃꯥꯏꯅ ꯇꯥꯎꯑꯣ ꯅꯪꯁꯨ ꯈꯔ ꯈꯔ ꯁꯨꯃꯥꯏꯅ ꯇꯧꯔꯒ
ꯀꯩꯅꯣ ꯁꯦ
ꯍꯥꯥ
ꯁꯤ ꯀꯔꯝꯕꯅꯣ
ꯑꯁꯤ ꯀꯃꯥꯏꯅ ꯂꯥꯛꯄ꯭ꯔꯥ
ꯎꯝ ꯅꯪꯒꯤ ꯁꯥꯒꯩꯗ
ꯍꯥ ꯑꯣ ꯑꯣ ꯑꯣ ꯑꯥ ꯁꯨꯃꯥꯏꯅ ꯍꯥꯞꯄꯅꯤ ꯑꯩ
ꯑꯣ
ꯁꯤꯅꯥ
ꯎꯝꯝꯝ
ꯈꯔ ꯇꯧꯔꯛꯀꯅꯤ ꯑꯩꯈꯣꯏꯗꯤ
ꯌꯥꯝ ꯅꯣꯛꯅꯤꯡꯉꯦꯍꯦ ꯆꯠꯂꯨꯍꯦ ꯝ
ꯑꯁꯦꯡꯕꯅꯦ
ꯇꯧꯔꯣ ꯇꯧꯔꯣ ꯀꯩꯝ ꯈꯟꯉꯨ ꯑꯁ ꯑꯩꯗꯤ ꯏꯃꯥꯟꯅꯕꯤ ꯑꯃ ꯂꯩꯕꯗꯣ ꯈꯪꯕ꯭ꯔꯥ ꯃꯆꯥꯗꯣ
ꯎꯝ
ꯑꯗꯨꯗꯨꯅ ꯃꯥꯁꯨ ꯌꯥꯝ ꯇꯧꯅꯤꯡꯕ ꯑꯗꯨꯕꯨ ꯃꯤꯗꯤ ꯂꯩꯇꯕ ꯑꯗꯨꯗꯤ
ꯑꯩꯉꯣꯟꯗꯁꯨ ꯇꯧꯔꯛꯑꯣ ꯍꯥꯏꯌꯣ ꯑꯩꯅꯁꯨ ꯇꯧꯕ ꯌꯥꯏꯌꯦ
ꯃꯥꯁꯦ ꯃꯥꯒꯤ ꯃꯐꯝꯗꯣ ꯌꯥꯝ ꯀꯥꯗꯦꯕ ꯅꯦꯠꯋꯥꯛꯁꯦ ꯑꯗꯨꯒꯤ ꯕꯦꯔꯥ ꯌꯥꯝ ꯀꯥꯏꯕ ꯇꯧꯔꯤꯀꯥꯟꯗ ꯆꯠꯊꯣꯛꯈꯤꯗꯅꯅꯦ ꯉꯁꯥꯏꯒꯤꯗꯣ
ꯎꯝ
ꯄꯣꯁ
ꯀ꯭ꯂꯥꯁ ꯆꯠꯄ꯭ꯔꯣ
ꯉꯁꯤ ꯄ꯭ꯔꯦꯛꯇꯤꯀꯦꯜ ꯑꯦꯛꯖꯥꯝꯅꯦ ꯄꯨꯡ ꯕꯥꯔꯣꯗ ꯍꯜꯂꯛꯑꯦ
ꯑꯥꯎ ꯑꯃ ꯃꯌꯥꯡ ꯀꯥꯡꯕꯨꯗꯣ ꯀ꯭ꯂꯥꯁ ꯆꯠꯄ꯭ꯔꯥꯀꯣ ꯉꯁꯤ
ꯑꯣ ꯅꯪꯒꯤ ꯅꯃꯥꯟꯅꯕꯤꯗꯨꯔꯣ
ꯑꯥꯎ
ꯉꯁꯤ ꯆꯠꯄ ꯃꯥꯜꯂꯦ ꯃꯣꯏꯒꯤ ꯀꯩꯅꯣꯝꯁꯨ ꯂꯩꯕꯅꯦ ꯉꯥꯁꯤ ꯆꯠꯄ ꯃꯥ ꯉꯁꯤ ꯆꯠꯄ ꯎꯏ ꯉꯔꯥꯡꯗꯤ ꯆꯠꯇꯦ ꯑꯦ ꯉꯔꯥꯡ ꯁꯨꯇꯤꯔ ꯈꯪꯗꯦꯅꯦ ꯉꯁꯤꯗꯤ ꯆꯠꯇꯦ ꯉꯁꯤ ꯆꯠ
ꯉꯔꯥꯡ ꯆꯠꯄ ꯃꯥꯜꯂꯦ ꯍꯣꯁꯄꯤꯇꯥꯜꯒꯨꯝꯕ ꯆꯠꯄ ꯃꯥꯜꯂꯦ ꯃꯣꯏꯗꯣ
ꯑꯣ ꯑꯣ ꯎꯝ ꯍꯨꯝ ꯎꯝ
ꯏꯅꯩꯅꯩꯔꯦꯅꯦ ꯃꯣꯏꯅ
ꯎꯝ ꯆꯔꯥꯒ ꯍꯦꯜꯂꯦ ꯍꯥꯏꯍꯧꯕꯅꯤꯅꯦ ꯃꯗꯣ
ꯀꯔꯤ ꯒꯤꯔ
ꯃꯣꯏ ꯀꯩꯅꯣꯝꯃ ꯂꯩꯌꯦ ꯍꯥꯏꯌꯦ ꯉꯁꯤꯁꯦ ꯑꯩ ꯀꯩꯅꯣꯗꯤ ꯈꯪꯗꯦ ꯀꯩꯅꯣꯝꯃ ꯂꯩꯌꯦ ꯍꯥꯏꯌꯦ
ꯑꯣ ꯃꯤꯁꯨ ꯌꯥꯝꯅ ꯂꯥꯛꯀꯝꯗꯣꯏ ꯃꯥꯟꯗꯦ
ꯂꯥꯛ ꯃꯤ ꯇꯔꯥ ꯂꯥꯛꯑꯦ ꯍꯥꯏꯌꯦ
ꯑꯣ ꯈꯥꯔ ꯌꯥꯝ ꯔꯛꯈꯔ‌ꯦ ꯍꯧꯖꯤꯛꯗꯤ ꯗꯨꯗꯤ
ꯎꯝ
ꯅꯍꯥꯟꯗꯤ ꯌꯥꯝꯗꯕꯗꯨ
ꯑꯣ ꯑꯣ ꯃꯥꯅ ꯃꯤ ꯑꯅꯤꯔꯛ ꯑꯍꯨꯝꯂꯛꯇꯪ ꯂꯥꯛꯈꯤ ꯌꯥꯝ ꯅꯨꯃꯤꯠ ꯀꯌꯥꯝ ꯑꯣꯏꯍꯟꯅꯤꯡꯉꯤ
ꯑꯥꯎ ꯑꯗꯨꯟ ꯑꯁ ꯍꯧꯒꯠꯅꯤꯉꯥꯏ ꯇꯟꯕꯁꯤ ꯂꯣꯏꯔꯦꯀꯣ
ꯎꯝ ꯅꯪ ꯅꯥꯕ ꯈꯔ ꯐꯔꯕ꯭ꯔꯣ ꯊꯕꯛꯀꯤ ꯅꯥꯀꯟ ꯅꯥꯀꯟꯗ
ꯍꯣꯏ ꯍꯧꯖꯤꯛꯗꯤ ꯐꯥꯔꯦ
ꯎꯝ
ꯑꯜꯇ꯭ꯔ ꯁꯥꯎꯟ ꯇꯧꯒꯤ ꯄꯨꯛ ꯅꯥꯕꯁꯤ ꯈꯔ ꯐꯥꯕ ꯃꯥꯟ
ꯑꯣ
ꯀꯔꯤ ꯀꯟꯅ ꯂꯥꯎꯔꯒ
ꯅꯣꯏ ꯆꯦꯁꯨ ꯈꯪꯈ꯭ꯔꯦꯀꯣ
ꯎꯝ
ꯎꯝ
ꯃꯤ ꯂꯣꯏꯅꯃꯛꯇ ꯍꯥꯏꯗ‌ꯣꯛꯈ꯭ꯔꯦ ꯉꯁꯤꯒꯤ
ꯉꯁꯤꯃꯛ ꯍꯥꯏꯗꯣꯛꯑꯒꯔꯣ ꯅꯪ ꯉꯁꯤꯃꯛ ꯆꯠꯂꯤꯁꯦ
ꯑꯥ ꯅꯠꯇ꯭ꯔꯗꯤ ꯅꯥꯍ ꯑꯩꯅ ꯀꯣꯛ ꯉꯥꯎꯋꯤ ꯀꯣꯛ ꯉꯥꯎꯋꯤ ꯉꯥꯏꯍꯥꯛꯇꯪ ꯉꯥꯡꯅ ꯂꯩꯕꯅꯤ ꯑꯃꯐꯥꯎ ꯍꯥꯏꯗꯣꯛꯇꯦ ꯍꯥꯏꯗꯣꯛꯑꯗꯤ ꯂꯥꯁ ꯏꯌꯔ ꯉꯥꯇ ꯆꯠꯈ꯭ꯔꯅꯤ
ꯎꯝ
ꯂꯣꯠꯂꯥꯒ ꯁꯤꯗ ꯑꯩꯒꯤ ꯀꯣꯛꯁꯦ ꯍꯌꯦꯡ ꯋꯥꯏ ꯎꯝ ꯍꯌꯦꯡꯋꯥꯏ ꯑꯩꯅ ꯊꯕꯛ ꯇꯧꯕ ꯃꯇꯝꯗꯒꯤ ꯐꯖꯅ ꯌꯦꯡꯊꯣꯛꯈ꯭ꯔꯒꯦꯗꯥꯒꯤ ꯖꯤꯛꯇꯤ ꯀꯔꯤ ꯁꯥꯔꯦ ꯗꯕꯜ ꯇ꯭ꯔꯤꯄꯜ ꯃꯣꯏꯕꯨ ꯋꯥꯍꯟꯒꯅꯤ ꯑꯗꯨꯅ ꯐꯖ ꯐꯖꯅ ꯅꯪꯁꯨ ꯒ ꯒꯔꯤ ꯆꯠꯄꯗ ꯆꯦꯛꯁꯤꯟꯅ ꯆꯠꯂꯨ ꯁꯣꯏꯕꯗ ꯕꯦꯔꯥ ꯀꯥꯔꯦ ꯌꯥꯝꯅ